ꯎꯝ
ꯝ ꯎꯝ ꯇꯥꯏꯌꯦ
ꯅꯣꯏꯗꯤ ꯆꯔꯝ ꯈꯔꯣꯏꯅ
ꯆꯥꯗ꯭ꯔꯤ
ꯃꯣꯏ ꯑꯗꯥꯗꯗꯤ ꯊꯦꯡꯅ ꯇꯨꯝꯅꯕ꯭ꯔꯣ ꯀꯃꯥꯏꯅ
ꯎꯝ ꯍ ꯑ ꯉꯟꯅ ꯇꯨꯝꯃꯦꯗ
ꯍꯧꯒꯠꯄꯁꯨ ꯉꯅ ꯍꯧꯒꯠ ꯄ꯭ꯔꯣ
ꯊꯦꯡꯅꯕꯒꯠꯂꯦꯍꯩ
ꯗꯨꯀꯥꯟꯁꯤꯡꯗꯣ ꯑꯝ ꯎꯝ
ꯁꯤꯒꯤ ꯃꯤꯁꯤꯡꯁꯦ ꯗꯨꯀꯥꯟ ꯄꯨꯝꯕꯁꯤꯦ ꯄꯨꯡ ꯇꯔꯥ ꯄꯨꯝꯕꯗ ꯍꯥꯡꯉꯦ ꯑꯌꯨꯛꯇꯗꯤ
ꯑꯁ ꯅꯨꯡꯊꯤꯟ ꯑꯐꯇꯔ ꯅꯨꯅꯨꯡꯟꯗꯗꯤ ꯁꯥꯕ꯭ꯔꯕ ꯑꯗꯨꯁꯨ
ꯑꯐꯇꯔꯅꯨꯟꯦ ꯁꯥꯕ ꯑꯣꯏꯗꯦ ꯉꯁꯤꯗꯤ ꯁꯥꯏꯌꯦ ꯈꯤꯇꯪ ꯁꯥꯏꯌꯦ
ꯗꯨꯀꯥꯟꯅ ꯄꯨꯡ ꯀꯌꯥ ꯑꯗꯨꯋꯥꯏꯗ ꯊꯤꯡꯕ
ꯗꯨꯀꯥꯟꯅ ꯄꯨꯡ ꯇꯔꯥꯗ
ꯅꯨꯡꯗꯥꯡꯗ
ꯍꯣꯏ
ꯑ ꯑꯗꯨꯗꯤ ꯑꯗꯨꯝ ꯊꯦꯡꯅ ꯂꯣꯜꯂꯤꯗ ꯖꯤꯔꯤꯒ ꯇꯥꯏꯠꯇꯅꯦꯅꯦ
ꯍꯣꯏ ꯍꯧꯖꯤꯛꯀꯤꯗꯨ ꯅꯪ ꯀꯣꯜ ꯇꯧꯕꯗꯨ ꯔꯦꯇꯤꯡ ꯇꯧꯕ ꯌꯥꯕ꯭ꯔꯥ
ꯌꯥꯏ ꯌꯥꯏ
ꯍꯣꯏ ꯍꯣꯏ ꯇ꯭ꯔꯥꯟꯁꯂꯦꯠ ꯇꯧꯅꯤꯉꯥꯏꯗ ꯏꯤꯔꯛꯑꯦ
ꯑꯣꯀꯦ ꯑꯣꯦ ꯑꯗꯨ ꯆꯨꯝꯅ ꯅꯃꯗꯤ ꯐꯩ
ꯊꯕꯣ
ꯇꯥꯏꯌꯦ ꯇꯥꯏꯌꯦ
ꯇ꯭ꯔꯥꯟꯁꯂꯦꯠ ꯇꯧꯊꯣꯛꯄꯗ ꯄꯤꯔꯥꯗ
ꯈꯪꯗ꯭ꯔꯦꯅꯦ ꯃꯅꯤꯄꯨꯔꯁꯤꯦ ꯏꯔꯥꯡ
ꯁꯤ ꯀ ꯌꯥꯗ꯭ꯔꯦ ꯑꯩꯒꯤ ꯒꯥꯔꯤꯒꯤ ꯅꯝꯕꯔ ꯄ꯭ꯂꯦꯠꯁꯨ ꯍꯥꯞꯀꯦ ꯇꯧꯔꯣ ꯀꯨꯝꯕ ꯌꯥꯗꯅ ꯂꯩꯔꯤꯅꯤ
ꯀꯔꯝꯕ ꯀꯅꯣ
ꯁꯤ ꯑꯩꯈꯣꯏ ꯐꯦꯃꯤꯂꯤꯒꯤ ꯨꯂꯤꯔꯣ ꯑꯃ ꯌꯥꯎꯕꯗ ꯀꯦꯝꯄꯔ ꯀꯦꯝꯄꯔꯗ ꯌꯣꯜꯂꯒ ꯍꯣꯏ ꯕꯂꯦꯔꯣ ꯑꯦꯔ
ꯂꯂ ꯇꯔꯣ
ꯍꯣꯏ
ꯕ꯭ꯂꯦꯛꯛꯇꯨ ꯀꯌꯥ ꯄꯤꯕ꯭ꯔꯥ
ꯇꯨꯋꯦꯜꯞ ꯊꯥꯔꯇꯤꯟꯒꯨꯝꯕꯗꯤ ꯑꯗꯨꯝ
꯭ꯂꯦꯛ ꯇꯨ ꯕꯤ ꯑꯦꯗ ꯅꯠꯇ꯭ꯔꯥ ꯑꯗꯨ ꯛꯁ ꯕꯤ
ꯎꯝ ꯑꯦ ꯊꯩꯗ ꯊ ꯁꯦꯞꯇꯤ ꯑꯗꯨꯝ ꯕꯤꯁꯤꯁꯀ ꯁꯥꯟꯅꯩꯗꯨ ꯈꯔ ꯈꯔ ꯀꯣꯁꯃꯦꯇꯤꯛ ꯈꯔ ꯈꯔ ꯍꯣꯡꯕ ꯃꯅꯨꯡꯗ ꯏꯁꯀ꯭ꯔꯤꯟꯗ ꯇꯁ ꯏꯁꯀ꯭ꯔꯤꯟꯒꯤ ꯃꯆꯥ ꯂꯥꯛꯑꯦ ꯏꯁꯇꯔꯤꯡꯗ ꯕꯇꯟ ꯈꯔ ꯂꯥꯛꯑꯦ ꯁꯤꯠꯇꯨꯅ ꯑꯃꯨꯛ ꯈꯔ ꯅꯨꯡꯉꯥꯏꯔꯛꯑꯦ
ꯅꯪ ꯕ꯭ꯂꯦꯛꯇꯨꯅ ꯄꯥꯝꯕ꯭ꯔꯣ ꯑꯩꯗꯤ ꯕꯦꯁꯤꯛꯁ ꯋꯥꯋꯥꯏꯠꯇꯨꯅ ꯄꯥꯝꯃꯤꯅ
ꯎꯝ꯭ꯂ ꯃꯁꯨꯗ ꯄꯥꯝꯕ ꯑꯩꯗꯤ ꯕꯤꯁꯤꯛꯁ ꯂꯧꯔꯗꯦ ꯕ꯭ꯂꯦꯛ ꯃꯆꯨ ꯔꯪ ꯀꯥꯝꯒꯩ ꯉꯥꯏ ꯂꯩꯔꯒ ꯑꯃꯨꯛ ꯕ꯭ꯂꯦꯛ ꯊꯣꯛꯈ꯭ꯔꯕ ꯑꯣ ꯍꯖꯤꯔꯤꯗꯒꯤ ꯁꯤꯜꯆꯔꯗꯒꯤ ꯆꯪꯍꯜꯂ
ꯍꯝ ꯎꯝ
ꯑꯗꯨꯁꯨ ꯑꯁ ꯁꯣꯔꯨꯝ ꯅꯠꯇꯕꯅꯤꯅꯀꯣ ꯂꯣꯟꯗ ꯂꯧꯒꯦꯅ ꯇꯧꯔꯝꯃꯒ ꯃꯣꯏ ꯃꯤꯁꯤꯡꯗꯖ ꯇꯧꯕꯒꯤ ꯀꯥꯟꯖꯔꯦ ꯁꯤꯗꯤ ꯄꯩꯁꯥ ꯄꯨꯔꯒ ꯑꯃꯨꯛ ꯗꯥꯏꯔꯦꯛ ꯆꯪꯅ ꯂꯧꯕ
ꯀꯔꯤꯗꯤ ꯀꯟꯕ꯭ꯔꯣ
ꯑꯗꯨ ꯍꯣꯏ ꯐꯣꯔꯗꯤ ꯄꯥꯟꯗꯩꯗ ꯑꯣꯏꯔꯁꯨ ꯑꯗꯨꯝ ꯆꯤꯡꯗꯗꯤ ꯊꯧꯕ ꯅꯨꯡꯉꯥꯏꯅ ꯌꯥꯎꯗꯦ ꯍꯈꯣꯏꯅꯍꯥꯛ ꯅꯤꯡꯉꯗꯤ ꯍꯥꯞꯄ ꯌꯥꯔꯝꯒꯅꯤ ꯄꯩꯁꯥ ꯇꯤꯡꯉꯒ ꯁꯦꯝꯕꯗꯣ ꯃꯇꯝ ꯉꯥꯏꯔꯀꯣ
ꯑꯗꯨꯣ ꯌꯨꯔꯤꯌꯥ ꯍꯥꯞꯄ꯭ꯔꯥ
ꯑꯁ ꯂꯣꯏꯔꯦ ꯍꯦꯛ ꯑꯅꯤꯔꯛ ꯁꯨꯔꯦ ꯑꯩ ꯀꯩꯅꯣ ꯇꯧꯕ ꯀꯔꯤꯅꯣ ꯀꯥꯎꯈ꯭ꯔꯦ ꯂꯣꯏꯔꯦ ꯥꯡ ꯃꯁꯥꯅ ꯉꯥꯡꯅ ꯇꯧꯔ ꯔꯤꯖꯔ ꯇ ꯍꯕꯗ ꯊꯥꯎꯁꯦ ꯃꯣꯏ ꯀꯩꯅꯣ ꯃꯣꯠꯂꯗꯤꯦ ꯍꯦꯛꯇ ꯇꯧꯋꯕ ꯎꯝ ꯍꯧꯖꯤꯛ ꯇ ꯑꯗꯨꯗ ꯇꯧꯕꯕꯨꯗꯤ ꯁꯥꯏꯗꯣ ꯀꯂ ꯀꯗꯤꯦ ꯌꯥꯗꯗ ꯋꯥꯡꯉꯒ ꯆꯤꯡꯗ ꯊꯧꯕ ꯅꯨꯡꯉꯥꯏ ꯍꯥꯏꯕꯅꯤ ꯑꯇꯣꯞꯄ ꯀꯥꯔꯒꯤ ꯇꯥꯏꯞꯇꯗꯤ ꯃꯣꯏ ꯑꯦ ꯕꯤ ꯑꯇꯣꯞꯄ ꯇꯥꯡꯕꯒꯤ ꯇꯥꯏꯞꯇꯗꯤ ꯌꯧꯗꯦꯗ ꯊꯣꯡꯁꯨ ꯀꯟꯅ ꯊꯤꯡꯕꯗꯤ ꯌꯥꯗꯦ ꯈꯔ ꯀꯟꯅ ꯅꯦꯛꯑꯗꯤ ꯁꯤꯒꯅꯦꯜ ꯊꯣꯡ ꯍꯥꯡꯉꯤ ꯍꯥꯏꯅ ꯁꯤꯠꯅꯦ ꯂꯧꯎꯊꯣꯔꯛꯒꯗꯤ
ꯍꯣꯏꯕꯨꯣꯂꯔ ꯑꯣꯗꯤꯀꯣ ꯐꯣꯡ ꯈꯤꯇꯪ ꯀꯜꯂ ꯎꯝ
ꯁꯤꯄꯣ ꯍꯥꯞꯇ꯭ꯔꯗꯤ ꯂꯣꯏꯔꯦ ꯀꯥꯕ ꯉꯝꯗ꯭ꯔꯦ
ꯅꯪ ꯦ ꯑꯗꯨ ꯖꯤꯝꯅꯤꯁꯨ ꯖꯤꯝꯅꯤꯁꯨ ꯖꯤꯝꯅꯤꯁꯨ ꯀꯟꯕꯅꯤꯅꯦ ꯐꯣꯔ ꯕꯥꯏ ꯐꯣꯔ ꯌꯥꯎꯕ
ꯇꯥꯡꯉꯦꯅꯦ ꯑꯗꯨꯗꯤ
ꯆꯥꯄꯤꯕ
ꯑꯦꯁꯣ ꯔꯨꯝ ꯗꯕ ꯐꯣꯔ ꯆꯗꯔ ꯔꯃꯟꯗ ꯎꯝ ꯏꯟꯁꯨꯔꯦꯟꯁ ꯀꯩꯀꯥ ꯇꯦꯛꯁ ꯂꯣꯏꯅ ꯍꯥꯞꯆꯜꯂꯗꯤꯦ ꯐꯤꯐꯇꯤꯟ ꯁꯤꯛꯁꯇꯤꯟ ꯌꯎꯔꯝꯅꯤ ꯑꯗꯨꯁꯨ ꯃꯣꯗꯦꯜꯁꯨ ꯂꯩ ꯑꯗꯨꯗꯤ ꯑꯜꯐꯥ ꯖꯦꯇꯥ ꯍꯥꯏꯕ꯭ꯔꯥ ꯋꯥꯡꯕ ꯑꯃ ꯅꯦꯝꯕ ꯑꯃ ꯃꯣꯗꯤ ꯇꯧꯗ꯭ꯔꯗꯤ ꯐꯖꯦ ꯑꯗꯨ ꯇꯌꯥꯔꯗ ꯑꯆꯧꯕ ꯍꯥꯞꯇ꯭ꯔꯗꯤ ꯐꯒꯤꯗꯥꯥꯏꯅ ꯃꯥꯡꯗꯅ
ꯑꯩ ꯖꯤꯞꯁꯤ ꯑꯃ ꯄꯥ ꯑꯃ ꯂꯩꯃꯤ ꯊꯥꯏꯅꯒꯤ ꯇꯤꯞꯁꯤ ꯊꯥꯏꯅꯒꯤ ꯞꯁꯤꯗꯣꯡ
ꯍꯝ
ꯐꯖꯕ ꯀꯟꯗꯤꯁꯟꯗꯣ
ꯎꯝ ꯑꯗꯨꯅ ꯐꯩꯗ ꯑꯩꯈꯣꯏ ꯆꯤꯡꯗ ꯂꯩꯕꯒꯤꯗꯤꯀꯣ ꯊꯥꯎ ꯈꯔ ꯆꯥꯏꯕꯅ
ꯍꯥꯎ ꯌꯥꯝ ꯆꯍꯥꯏꯦ ꯍꯥꯏ ꯑꯃꯛ ꯀꯩꯦ
ꯍꯣꯏ ꯊꯥꯎꯗꯤꯄꯗ ꯆꯔꯦ ꯄꯥꯡꯒꯟꯗꯣ ꯁꯃꯥꯏꯅ ꯃꯊꯛ ꯀꯥꯕꯗꯣ ꯐꯣꯣꯔ ꯍꯥꯞꯇ꯭ꯔꯁꯨ ꯖꯃꯥꯗꯤꯗꯥꯏ ꯀꯥꯏꯕ ꯊꯧꯕ ꯑꯦꯟ ꯖꯤ ꯑꯣꯏꯕꯁꯤꯡꯅꯦꯕ ꯊꯧꯔꯗꯤꯀꯣ ꯐꯣꯔ ꯄꯥꯅꯤꯉꯥꯏ ꯗꯔꯀꯥꯔ ꯂꯩꯇꯣꯏꯕ ꯖꯤꯞꯁꯤꯗꯤ
ꯑꯗꯨ ꯊꯥꯎꯗꯤ ꯆꯥꯕ ꯑꯃꯛ ꯄꯦꯇ꯭ꯔꯣꯜꯁꯨ ꯅꯠꯇꯕ ꯑꯃꯨꯛ ꯗꯤꯖꯜꯅ ꯇꯠꯇꯕ ꯄꯦꯇ꯭ꯔꯣꯜꯅ ꯀꯣ
ꯎꯝ
ꯗꯤꯖꯦꯜ ꯑꯣꯏꯗꯤ ꯐꯕ ꯑꯃꯨꯀꯛ ꯗꯤꯖꯦꯜ ꯀꯌꯥ ꯄꯤꯔꯒꯦ ꯂꯤꯇꯔꯗꯥ
ꯈꯪꯗꯥꯔꯦꯗ
ꯀꯌꯥꯗ ꯍꯥꯟꯒꯦ ꯅꯪ
ꯑ ꯀꯥꯎꯈꯔꯦꯗ ꯅꯥꯏꯟꯇꯤ ꯒꯨꯝꯕ ꯑꯣꯏꯔꯝꯒꯗꯔꯥ ꯈꯪꯗꯦ ꯄꯤꯖ ꯀ ꯄꯦꯇꯔꯣꯜ ꯃꯃꯟꯖꯨ ꯀꯥꯈꯔꯕꯅꯤ
ꯍꯟꯗꯛ ꯕꯤ ꯖꯦ ꯄꯤꯒꯤ ꯁꯔꯀꯥꯔꯁꯤ ꯊꯥꯎꯗꯤ ꯐꯖꯅ ꯇꯥꯡꯅꯈꯠꯂꯦ
ꯁꯔꯀꯥꯔ ꯊꯧꯕ ꯌꯥꯔꯗꯤ ꯁꯔꯀꯥꯔ ꯂꯣꯏ ꯊꯧꯕ ꯌꯥꯅꯤ ꯇꯃꯦ ꯂꯣꯡꯗꯤ ꯊꯧꯕ ꯌꯥ ꯗꯔꯤꯕ ꯍꯟꯗꯛꯇꯤꯅꯦ ꯅ ꯃꯊꯛ ꯑꯞ ꯉꯥꯛꯇ ꯑꯣꯏꯔꯦ ꯑꯣꯏꯕꯣ ꯀꯨꯝꯕꯗꯗꯤ ꯀꯨꯝꯕ ꯌꯥꯏꯔꯣ ꯀꯔꯄꯗꯤ ꯏꯂꯥꯒ ꯆꯠꯀꯅꯤꯕ
ꯕꯦꯇ꯭ꯔꯤꯒꯤꯗꯣ ꯑꯣꯏꯅ ꯇꯧꯔꯒꯅ
ꯅꯠꯇ ꯁꯤ ꯉꯃꯣꯏꯗ ꯍ ꯁꯤꯕꯥꯗꯗꯦ ꯅꯨꯡꯗꯤ ꯅꯨꯡꯉꯥꯏꯗ
ꯕꯦꯇ꯭ꯔꯤ ꯁ ꯑꯃꯔꯣꯝꯗꯗꯤ ꯊꯥꯎꯗꯤ ꯐꯖꯅ ꯁꯦꯞ ꯇꯧꯕꯅꯤ ꯍꯦ ꯆꯥꯔꯁ ꯇꯩꯔꯗꯤꯀꯣ
ꯎꯝ ꯄ꯭ꯂꯦꯟꯗ ꯑꯣꯏꯔꯗꯤꯀꯣ ꯕꯦꯇ꯭ꯔꯤ ꯉꯥꯛꯇ ꯇꯧꯕ ꯌꯥꯕꯅꯦ ꯍꯡꯗꯦ ꯇꯦꯅꯦ ꯏꯝꯐꯥꯜꯁꯨ ꯀꯨꯝꯕ ꯥ ꯖꯥ ꯇꯔꯦ
ꯅꯪ ꯂꯝꯕꯤꯗꯨ ꯇꯃꯦꯡꯂꯣꯡꯁꯦ ꯑꯗꯨ ꯀꯩꯊꯦꯜ ꯃꯥꯟꯕꯤꯔꯣꯝꯗꯩ ꯂꯥꯛꯄꯅꯤꯀꯣ
ꯎꯝ ꯀꯩꯊꯦꯜ ꯃꯥꯟꯕꯤꯔꯣꯝꯗ ꯀꯋꯦꯜ ꯃꯥꯟꯕꯤ ꯈꯔ ꯍꯦꯟꯒꯠꯂꯒ ꯀꯣꯠꯂꯦꯟ ꯀꯣꯠꯂꯦꯟꯒꯤ ꯄꯔꯦꯡꯗ ꯂꯥꯏꯖꯥꯡ ꯀꯔꯤ ꯈꯨꯟ ꯃꯆꯥ ꯃꯆꯥ ꯀꯣꯠꯂꯦꯟꯗꯨꯅ ꯆꯥꯎꯕꯅꯦ ꯑꯗꯨꯅ ꯃꯦꯟ ꯑꯣꯏꯕ ꯇꯨꯄꯨꯜꯒ ꯀꯩꯊꯦꯜ ꯃꯟꯕꯤꯒ ꯇꯨꯄꯨꯜ ꯃꯔꯛꯇꯀꯣ ꯑꯗꯨꯗꯃꯛ ꯉꯥꯏꯔꯦ
ꯀꯨꯀꯤꯁꯤꯡꯁꯦ ꯍꯥꯏꯋꯦꯒꯤ ꯃꯐꯝ ꯏꯁꯇ꯭ꯔꯦꯇꯦꯖꯤꯛ ꯑꯣꯏꯕ ꯃꯐꯝ ꯃꯔꯨꯑꯣ ꯑꯣꯏꯕ ꯃꯐꯝ ꯖꯒꯥꯁꯤ ꯃꯣꯏꯅ ꯂꯣꯏꯅꯃꯛ ꯑꯣꯀꯨꯄꯥꯏ ꯇꯧꯕꯅꯦ ꯎꯈ꯭ꯔꯨꯜ ꯎꯈ꯭ꯔꯨꯜ ꯁꯥꯏꯠꯇꯁꯨ
ꯎꯝ ꯍꯥ ꯖꯤꯔꯤꯔꯣꯝꯗꯁꯨ ꯂꯩꯕꯅꯦ ꯌꯧꯔꯝꯗꯥꯏꯗ ꯀꯣ ꯈꯩꯄꯨꯝ ꯔꯣꯝ ꯇꯨꯄꯨ ꯔꯣꯝ ꯆꯠꯅꯤꯡꯉꯥꯏꯁꯨ ꯍꯧꯖꯛꯖ ꯇꯦꯀꯁ ꯑꯃꯨꯛ ꯥꯅꯞꯁꯜꯂꯦ
ꯂꯩ ꯑꯁ ꯁꯤꯗꯤ ꯑꯩꯈꯣꯏ ꯋꯥꯗ꯭ꯔꯣ ꯁꯗꯤ
ꯍꯥꯟꯅ ꯇꯥꯟꯊꯣꯛꯄꯁꯨ ꯉꯝꯗ꯭ꯔꯦ ꯋꯥꯏ ꯂꯩꯇꯦ
ꯇꯥꯁꯨ
ꯃꯣꯏꯅ ꯃꯊꯥꯏ ꯋꯥꯔꯤꯦ ꯂꯣꯏꯔꯦ ꯇ꯭ꯔꯥꯟꯁꯂꯦꯠ ꯇꯧꯗꯤꯦ ꯐꯖꯔꯔꯣꯏꯍꯦ ꯍꯥꯟꯅ ꯇꯧꯕ ꯀꯥꯟꯗꯒꯤ ꯃꯣꯏꯗꯤ ꯐꯖꯅ ꯔꯦꯗꯤꯗ ꯂꯩꯈ꯭ꯔꯦꯅ
ꯑꯁ ꯃꯣꯏꯗꯤ ꯈꯔꯂꯁꯨ ꯐꯖꯥꯏꯌꯦ ꯑꯩꯗ ꯂꯩꯔꯤꯕ ꯈꯨꯠꯂꯥꯏꯁꯤꯡꯗꯨꯕꯨꯣ
ꯑ ꯑꯣꯏꯣꯏ ꯀꯥ ꯇꯁ ꯂꯅꯤ ꯊ ꯁ ꯂꯩ
ꯋꯥꯒꯅꯦꯕ
ꯋꯥꯗꯦ ꯃꯔꯔ ꯑꯩꯒꯤꯗꯤ ꯂꯣꯏ ꯀꯣꯂꯤꯡ ꯀꯥꯔꯝꯕꯗꯨꯗ ꯇꯃꯦꯡꯂꯣꯡꯗꯗꯤ ꯈꯔ ꯀꯩ ꯍꯥꯏꯗꯔꯥ ꯅꯣꯡ ꯆꯨꯒꯟꯕꯒꯤ ꯊꯔꯥ ꯅꯟ ꯊꯇ ꯐꯪꯒꯁ ꯀꯥꯒꯟꯕꯗ ꯑ ꯍꯀꯦ ꯍꯪꯥꯏꯒꯤꯕ꯭ꯔꯦ ꯌꯥ ꯁꯂꯣ ꯀꯨꯂꯤꯡ ꯈꯥꯔꯝ ꯃꯅꯤ
ꯂꯠ ꯆꯝꯒꯥꯏꯒꯤ
ꯔ ꯑꯣꯖ
ꯑꯗꯨꯥꯏꯔꯒ ꯂꯥꯟ ꯇꯧꯕꯗꯤ ꯌꯥꯔꯔꯣꯏꯅ ꯍꯥꯏꯕꯅꯤꯅꯦ ꯑꯩꯅ ꯃꯥꯕꯨ
ꯄꯨꯅꯤꯅ
ꯍ
ꯑꯉꯥꯡꯗ ꯀꯥꯞꯄꯁꯨ ꯀꯥꯞꯄꯤꯗꯧ ꯃꯥꯟꯗꯗ
ꯏꯁꯤꯡ ꯃꯀꯨ ꯐꯥꯎ ꯍꯧꯖꯤꯛ ꯍꯥꯎꯕ ꯉꯝꯗꯦꯅꯤ
ꯌꯦ ꯌꯦ ꯎꯆꯦ ꯁꯤꯒ꯭ꯔꯧ ꯈꯟꯗꯦꯗ ꯃꯥꯒꯤ ꯁꯨꯝꯃꯃꯗ
ꯇꯦꯟ ꯃꯤꯇꯔꯒꯨꯝꯕꯩ ꯆꯠꯂꯝ ꯐꯥꯏꯚ ꯃꯤꯇꯔ ꯇꯤꯟꯇꯔ ꯆ
ꯃꯟꯗꯁꯤꯗ ꯑꯣꯏ ꯑꯗꯨ ꯌꯥ ꯌꯥ ꯇ
ꯑ ꯆꯥꯛ ꯆꯥ ꯇꯧꯕꯅꯤ
ꯗꯦꯗꯤ
ꯄꯨꯡ ꯌꯧꯔꯦ ꯕꯥꯏ
ꯍꯔꯕ ꯀꯣ
ꯍꯣꯏ
ꯎꯝ ꯊꯃꯒꯃ ꯌꯦꯦꯒꯒ ꯁꯝꯃꯦ ꯇꯧꯔꯒ
ꯍꯣꯏ ꯍꯣꯏ
ꯎꯝ ꯎꯝ ꯐꯂꯁꯦ
ꯍꯣꯏ ꯍꯣꯏ